ꯑꯥ ꯍꯂꯣ ꯍꯣ ꯇꯥꯑꯕꯔ‌ꯣ
ꯍꯜꯂꯣ ꯍꯜꯂꯣ
ꯁꯦꯒꯤꯁꯦ ꯅꯪ ꯅꯗꯕꯣ ꯑꯩꯒꯤ ꯅꯪ ꯈꯣꯟꯖꯦꯜꯁꯦ ꯑ ꯑꯩ ꯑꯩ ꯅꯪꯒꯤ ꯏꯀꯣ ꯏꯀꯣ ꯑꯃ ꯆꯠꯂꯦ ꯍꯧꯖꯤꯛ ꯑꯥꯕꯎ
ꯀꯩꯅꯣ ꯇꯧꯋꯦ ꯍꯧꯖꯤꯛ ꯌꯥꯝ ꯀꯜꯂꯦ
ꯑꯥ
ꯅꯪꯒꯤ ꯚꯣꯏꯁꯇꯣ ꯌꯥꯝ ꯀꯜꯂꯦꯕ ꯉꯁꯤ
ꯑ ꯆ꯭ꯔꯦ ꯍꯦꯒꯕ
ꯑꯩꯒꯤꯁꯤ ꯑꯩꯒꯤ
ꯏꯔꯦ ꯑꯩꯒꯤ ꯐꯣꯟ ꯐꯣꯟꯅꯦ ꯅꯠꯇꯕ ꯃꯥꯜꯂꯦꯗ ꯎꯝ ꯑꯩꯒꯤꯗꯣ ꯑꯩ ꯑꯩꯒꯤ ꯐꯣꯟꯗꯅꯦꯕ ꯅꯣꯡꯣꯏ ꯇꯥꯗ꯭ꯔꯤꯗꯨ
ꯅꯪꯒꯤ ꯐꯣꯟꯔꯣ ꯑꯣ
ꯀꯩꯅꯣ ꯑꯩꯒꯤ ꯑꯩ ꯉꯔꯥꯡ ꯍꯥꯏꯕꯗꯣ ꯀꯔꯝꯕ ꯃꯊꯛꯇ ꯑꯣꯏꯕꯅꯤ ꯍꯥꯏꯕꯗꯣ
ꯍꯣ ꯑꯣ ꯑꯗꯨꯗꯣ ꯀꯩꯅꯣ ꯌꯥꯗ꯭ꯔꯦ
ꯑꯥ ꯌꯥꯝ ꯇꯞꯄꯦ ꯃꯥꯒ꯭ꯔꯦꯒꯤꯁꯨ ꯀꯣ ꯃꯥꯒꯤꯁꯨ
ꯉꯣ ꯑꯩꯒꯤ ꯂꯝꯕꯤꯁꯦ ꯑꯣ ꯎꯅ ꯐꯣꯝꯅ ꯂꯝꯕꯤ ꯑꯐꯕ ꯆꯥꯗꯦ ꯆꯠꯀꯦ ꯍꯩꯅ ꯀꯔꯒꯦ
ꯆꯥꯗ꯭ꯔꯤ ꯅꯪꯗꯦ
ꯀꯣ
ꯑꯣ ꯊꯦꯡꯉꯦ
ꯑꯥ ꯌꯥꯝ ꯊꯦꯡꯉꯤꯅ ꯅꯪꯗꯤ
ꯍꯥꯥꯕꯅ ꯁꯥꯥꯕꯅ
ꯅꯪꯗꯤ ꯆꯥ ꯅꯪꯗꯤ ꯆꯥꯔꯕꯣ ꯑꯑ ꯅꯦꯠꯋꯥꯛ ꯅꯨꯡꯉꯥꯏꯇꯕ꯭ꯔꯃ ꯃꯥꯠꯂꯦ ꯅꯪꯒꯤꯗꯨ
ꯍꯣꯏ ꯅꯦꯋꯥꯛ ꯅꯨꯡꯉꯥꯏꯇꯦ ꯑꯩꯒꯤ ꯈꯣꯟꯖꯦꯜꯁꯨ ꯄꯥꯛ ꯇꯥꯗꯕ꯭ꯔꯣ
ꯅꯪꯒꯤ ꯈꯣꯟꯖꯦꯜꯗꯣ ꯀꯩꯅꯣ ꯕ꯭ꯔꯦꯡ ꯕ꯭ꯔꯦꯡ ꯕ꯭ꯔꯦꯡ ꯕ꯭ꯔꯦꯡ ꯕ꯭ꯔꯦꯡ ꯇꯧꯋꯦ ꯅꯪꯒꯤ ꯈꯣꯟꯖꯦꯜꯗꯨ
ꯍꯣꯏ ꯅꯦꯠꯋꯥꯛ ꯌꯥꯝ ꯅꯨꯡꯉꯥꯏꯇꯦ
ꯆꯥꯛꯆꯥ
ꯂꯣꯏꯅꯅꯤ ꯅꯦꯠꯋꯥꯛꯁꯤ ꯌꯥꯗꯦ ꯑꯦ ꯍꯥ
ꯆꯥꯛ ꯆꯥꯥꯔꯕꯣ
ꯑꯩꯗꯤ ꯆꯥꯔꯦ
ꯀꯩ ꯏꯟꯁꯥꯡ ꯆꯥ
ꯎꯝ ꯑꯩꯁꯦ ꯉꯁꯤ ꯀꯥꯡꯁꯣꯏꯅꯦꯗ
ꯁꯥ ꯑꯀꯪꯕ ꯍꯥꯞꯄ꯭ꯔꯥ
ꯍꯥꯥ
ꯁꯥ ꯑꯀꯪꯕ ꯍꯥꯞꯄ꯭ꯔꯥ
ꯑ ꯅꯪ ꯌꯥꯝ ꯍꯩꯅꯥ
ꯍꯨꯡ ꯍꯨꯡ ꯍꯨꯡ ꯍꯨꯡ ꯍꯨꯡ ꯍꯨꯡ ꯍꯨꯡ ꯑꯩꯗꯤ ꯀꯩꯅꯣ ꯑꯂꯨꯒ ꯕꯤꯇꯔꯒꯔꯠꯇꯣ ꯑꯗꯨ
ꯎꯝ ꯍꯥꯎꯕꯅꯤ ꯍꯥꯎꯕꯅꯤ
ꯀꯩꯗꯧꯔꯤꯅꯣ
ꯑꯣ ꯑꯣ ꯃꯤꯇꯤꯡ ꯂꯩꯌꯦ ꯍꯥꯏꯌꯦ ꯃꯤꯇꯤꯡ ꯆꯠꯅꯤꯡꯉꯥꯏ ꯊꯣꯛꯂꯛꯑꯦ
ꯑꯣ ꯀꯩꯊꯧꯁꯨ ꯌꯥꯎꯗꯣꯏꯔꯥ ꯃꯥꯔꯒ꯭ꯔꯦꯁꯨ ꯌꯥꯎꯗꯣꯏꯔꯥ
ꯈꯪꯗꯦ ꯃꯥ ꯂꯥꯛꯀꯗ꯭ꯔꯥ ꯂꯥꯛꯑꯣꯏꯗ꯭ꯔꯥ
ꯄꯨꯡ ꯄꯨꯡꯗꯤ ꯄꯨꯡ ꯀꯌꯥꯐꯥꯎ ꯇꯧꯗꯣꯏꯕ
ꯍꯥ
ꯄꯨꯡ ꯀꯌꯥꯐꯥꯎ ꯇꯧꯗꯣꯏꯕ ꯃꯤꯇꯤꯡꯗꯨ
ꯈꯪꯗꯦ ꯄꯨꯡ ꯀꯌꯥꯐꯥꯎ ꯇꯧꯗꯣꯏꯅꯣ ꯍꯧꯗ꯭ꯔꯤ ꯍꯧꯖꯤꯛꯅ ꯂꯥꯛꯑꯕꯅꯦ ꯃꯤ ꯀꯅꯥꯝꯗ ꯂꯥꯛꯇꯕ ꯃꯥꯜꯂꯦꯗ ꯂꯥꯛꯅꯗ꯭ꯔꯤ ꯏꯟꯐꯣꯔꯃꯦꯁꯟ ꯌꯥꯝ ꯊꯦꯡꯅ ꯄꯤꯕꯒꯤ
ꯕ꯭ꯔꯣꯅꯦ ꯅꯣꯏ ꯅꯣꯏꯒꯤ ꯈꯨꯟꯗꯣ
ꯈꯣꯏꯗꯤ ꯃꯤ ꯌꯥꯝ ꯂꯩꯑꯦ
ꯏꯁ ꯌꯥꯝ ꯐꯩꯅ ꯑꯗꯨꯗꯤ
ꯁꯨ ꯋꯥꯔꯤ ꯁꯥꯕ꯭ꯔꯥ
ꯀꯅꯥꯅꯣ
ꯑꯦ ꯃꯩꯁꯨ ꯂꯥꯛꯇꯦ ꯇꯥꯕ꯭ꯔꯣ ꯅ ꯔꯣꯌꯥꯜ ꯑꯦꯅꯦꯃꯤꯁꯤꯁꯇꯣ ꯌꯦꯡꯕ ꯂꯣꯏꯈ꯭ꯔꯕꯣ
ꯂꯣꯏꯗ꯭ꯔꯤ ꯉꯔꯥꯡ ꯅꯦꯠꯄꯦꯛ ꯌꯥꯎꯗꯕꯒꯤ ꯌꯦꯡꯗ꯭ꯔꯦ ꯑꯩ
ꯂꯣꯏꯗ꯭ꯔꯤ
ꯎꯝ
ꯀꯩꯗꯧꯔꯒꯦ ꯅꯨꯡꯉꯥꯏꯇꯕ꯭ꯔꯣ
ꯅꯠꯇꯦ ꯅꯦꯠꯄꯦꯛ ꯌꯥꯎꯗꯦꯕ ꯉꯔꯥꯡꯗꯣ ꯑꯩ
ꯑꯣ ꯅꯣꯏ ꯋꯥꯏ ꯐꯥꯏ ꯐꯪꯗꯦ
ꯋꯥꯏ ꯐꯥꯏ ꯐꯪꯈ꯭ꯔꯁꯨ ꯀꯩꯅꯣ ꯋꯤꯟꯗꯣꯗꯣ ꯋꯤꯟꯗꯣꯒꯤ ꯃꯅꯥꯛꯇ ꯐꯝꯃꯗꯤ ꯐꯪꯉꯦ ꯐꯃꯨꯡꯗ ꯑꯃꯨꯛ ꯆꯪꯉꯗꯤ ꯐꯪꯗ꯭ꯔꯦ
ꯑ ꯅꯪ ꯀꯥꯏ ꯀꯥꯏꯗ ꯌꯦꯡꯒꯦ ꯗ꯭ꯔꯃꯥ ꯒꯨꯝꯕ
ꯑꯩ ꯀꯩꯅꯣꯗ ꯃꯨꯚꯤ ꯕꯣꯛꯁꯇꯣ
ꯄꯩꯁꯥ ꯆꯪꯕ꯭ꯔꯥ
ꯆꯪꯗꯦ
ꯌꯥꯝ ꯆꯥꯔꯝꯅꯤꯀꯣ
ꯑꯦꯝꯕꯤꯗꯣ ꯍꯣꯏ ꯀꯩꯅꯣ ꯁꯚꯦꯟ ꯇ꯭ꯋꯦꯟꯇꯤ ꯀ꯭ꯋꯥꯂꯤꯇꯤꯗꯣ ꯍꯥꯞꯂ ꯌꯥꯝ ꯆꯥꯏ ꯑꯗꯣ ꯐꯣꯔ ꯐꯣꯔ ꯑꯩꯇꯤꯗ ꯌꯦꯡꯕꯅꯦ ꯑꯩ
ꯄ꯭ꯂꯦ ꯁꯇꯣꯔꯗ ꯐꯪꯕ꯭ꯔꯥ ꯅꯠꯇ꯭ꯔꯒ ꯒꯨꯒꯜꯗ ꯗꯥꯏꯔꯦꯛ ꯇꯧꯕ꯭ꯔꯥ
ꯎꯝ ꯚꯤꯚꯣꯛꯁꯇꯣ ꯒꯨꯒꯜꯗꯒꯤ ꯄ꯭ꯂꯦ ꯁ꯭ꯇꯣꯔꯗꯗꯤ ꯌꯥꯎꯗꯦ
ꯑꯣ
ꯎꯝ ꯐꯪꯉꯦ
ꯑꯩ ꯆꯥꯏꯅꯤꯁ ꯗ꯭ꯔꯃꯥ ꯒꯨꯝꯕꯗꯤ
ꯍꯣꯏ ꯆꯥꯏꯅꯤꯁ ꯗ꯭ꯔꯃꯥꯁꯨ ꯌꯥꯎꯑꯦ ꯑꯗꯨꯗ
ꯑꯗꯣ ꯃꯥꯏ ꯅꯦꯚꯔ ꯑꯦꯟꯗꯤꯡ ꯅꯦꯚꯔ ꯑꯦꯟꯗꯤꯡ ꯁꯝꯃꯔꯗꯤ ꯐꯪꯒꯗ꯭ꯔꯣꯀꯣ ꯑꯩꯗꯨ ꯗ꯭ꯔꯃꯥꯗꯣ ꯌꯦꯡꯅꯤꯡꯕꯅ ꯌꯦꯡꯅꯤꯡꯕꯅ
ꯑꯩ ꯍꯣꯔꯦꯟ ꯊꯤꯕꯤꯒꯦ ꯑꯗꯨꯒ ꯂꯩꯔꯗꯤ ꯏꯁꯀ꯭ꯔꯤꯟ ꯁꯣꯠ ꯊꯥꯔꯛꯀꯦ
ꯑ ꯍꯣꯏ ꯊꯔꯛꯑꯣ ꯑꯩꯁꯨ ꯌꯥꯔꯦ ꯑꯗꯨ ꯎꯝ ꯑꯗ ꯑꯦꯞꯁꯨ ꯗꯥꯎꯟꯂꯣꯗ ꯇꯧꯅꯤꯡ ꯉꯥꯏ
ꯅꯦꯚꯔ ꯑꯦꯟꯗꯤꯡ ꯁꯝꯃꯔ ꯍꯥꯏꯕ꯭ꯔꯥ
ꯑ ꯍꯟꯗꯛ ꯑꯅꯧꯕ ꯊꯣꯛꯄꯅꯦ ꯅꯪꯅꯤ ꯇ꯭ꯔꯔꯤꯅꯦ ꯁꯤ ꯌꯦꯡꯕ꯭ꯔꯣ
ꯌꯦꯡꯗꯦ ꯑꯩ ꯃꯣꯏꯒꯤꯗꯣ ꯀꯩꯅꯣ ꯇꯧꯋꯦ ꯑ ꯏꯁꯀ꯭ꯔꯤꯟꯁꯗꯤ ꯌꯥꯝ ꯑꯣꯏ
ꯍꯣꯏ ꯌꯥꯝ ꯑꯣꯏꯅꯦ ꯑꯗꯨ ꯑꯣꯏꯔꯁꯨ ꯐꯕꯗꯤ ꯌꯥꯝ ꯅꯨꯡꯉꯥꯏꯔꯅꯤꯗ ꯤ ꯏꯦꯛ ꯌꯥꯝ ꯃꯣꯏ
ꯈꯪꯗ
ꯍꯟꯖꯤ ꯀꯩꯀꯩ ꯇꯧꯕ꯭ꯔꯣ ꯁꯤ
ꯉꯁꯤꯁꯦ ꯍꯧꯒꯠ ꯌꯥꯝ ꯊꯉꯦ ꯑꯗꯨꯒꯤ ꯆꯥꯛ ꯆꯥꯔꯦ ꯐꯣꯟ ꯌꯦꯔꯦ ꯏꯔꯨꯔꯦ ꯑꯗꯨꯒ ꯑꯃꯨꯛ ꯐꯣꯟ ꯌꯦꯡꯉꯦ
ꯅꯨꯡꯉꯥꯏꯕ ꯄꯨꯁꯤ ꯆꯅꯦ ꯌꯦ ꯔꯣꯏꯁꯦ
ꯅꯪꯗꯤ ꯀꯥꯏ ꯆꯠ
ꯂꯥꯏꯐ ꯁꯇꯥꯏꯜꯗꯤ ꯀꯂ ꯀꯣ
ꯎ ꯅꯣꯏꯗꯤ ꯃꯩ ꯅꯨꯡꯇꯤꯒꯤ ꯂꯥꯛꯑꯝꯒꯅꯤꯅꯦ
ꯑꯦ ꯚꯤ ꯑꯥꯏ ꯄꯤ ꯂꯥꯏꯅꯦ ꯍꯥꯏꯌꯦ ꯁꯤ ꯁꯤ ꯃꯐꯝꯁꯦ
ꯑꯁ ꯌꯦ ꯌꯥꯝꯅꯨꯡꯉꯏꯀꯣ
ꯣ ꯃꯩꯗꯣ ꯃꯨꯠꯀꯜꯂꯦ ꯕꯤ ꯑꯥꯏ ꯄꯤꯤ ꯂꯥꯏ ꯍꯥꯏꯔꯒ ꯕꯤ ꯌꯨ ꯄꯤꯅ ꯀꯩꯅꯣ
ꯑꯣ ꯉꯁꯥꯏ ꯅꯨꯡꯊꯤꯟ ꯑꯩꯈꯣꯏ ꯇꯔꯁ ꯀꯥꯄꯗꯅꯤꯒꯤ ꯆ ꯃꯨꯠꯈ꯭ꯔꯕꯅꯤ ꯑꯗꯨꯣ ꯍꯧꯖꯤꯛ ꯄꯥꯎ ꯂꯥꯛꯑꯣꯗꯦ ꯌꯥꯝꯃꯝꯃꯤ ꯍꯪꯗꯦ ꯀꯥꯏꯃ
ꯐꯣꯟ ꯕꯦꯇꯔꯤꯗꯤ ꯌꯥꯎꯔꯤꯕ꯭ꯔꯥ ꯅꯪ
ꯍꯣꯏ ꯌꯥꯎꯋꯦꯗ ꯕꯦꯇ꯭ꯔꯤꯗ ꯑꯗꯨ ꯍꯧꯖꯤꯛ ꯃꯤꯇꯤꯡ ꯆꯠꯂꯗꯤ ꯑꯃꯨꯛ ꯆꯥꯔꯖ ꯇꯧꯅꯤ ꯁꯣꯝꯗ
ꯑ ꯐꯩꯦ ꯐꯩꯦ ꯅꯥꯟ ꯀꯥꯏꯩꯅꯔ ꯑꯦꯝ ꯛ ꯇꯧꯣ
ꯑꯩꯔꯣ ꯅꯪ ꯍꯧꯖꯤꯛ ꯀꯩ ꯊꯕꯛ ꯊꯕꯛ ꯇꯧꯅꯔꯛꯏꯕ꯭ꯔꯣ
ꯑꯩ ꯇꯄꯣ ꯇꯦ ꯇꯅꯦ
ꯑꯣ ꯍꯣꯔꯦꯟꯦꯟ ꯆꯨꯝ ꯑꯃꯨ ꯁꯅꯕ ꯌꯥꯏꯗ ꯍꯣꯏ
ꯎꯝ ꯎꯝ ꯎꯝ
ꯍꯣꯔꯦꯟꯁꯨ ꯁꯥꯟꯅꯕ ꯌꯥꯏ ꯃꯅ ꯂꯩ ꯂꯩꯒꯦꯅ
ꯑꯩꯒꯤ ꯏꯅꯥꯎꯅꯨꯄꯥꯒ ꯂꯩꯌꯦ
ꯑ ꯑꯣ ꯏꯅꯤ ꯈꯇ
ꯑ
ꯃꯥꯗꯤ ꯎꯝ ꯇꯔꯝꯅꯤꯅꯦ ꯅꯝ ꯄꯗꯤꯦ
ꯎꯝ ꯗꯤ ꯑꯦꯝꯗ ꯑꯦꯠꯃꯤꯁꯟ ꯇꯧꯕꯤꯈ꯭ꯔꯦ ꯅꯍꯥꯟꯗꯣ
ꯑꯣ ꯑꯣ ꯑꯣ ꯑꯗꯨ ꯑꯩ ꯃꯤꯇꯤꯡꯗ ꯑꯗꯨ ꯄꯒ ꯍꯣꯔꯦꯟ ꯑꯃꯨꯛ ꯁꯅꯁꯤꯀꯣ ꯑꯗꯨꯗꯤ
ꯎꯝ ꯎꯝ ꯍꯣꯏ ꯍꯣꯏ
ꯎꯝ ꯇꯝꯦ ꯎꯝ